ꯑꯣ
ꯑꯧ ꯆꯥꯛ ꯆꯥꯔꯕꯣ ꯀꯃꯥꯏ ꯇꯧꯔꯒꯦ
ꯆꯥꯛ ꯆꯥꯔꯦ ꯖꯥ ꯇꯣꯛꯄꯒꯤ ꯃꯪꯒꯣꯟꯗ ꯐꯝꯃꯤ ꯃꯥꯏꯁꯨ ꯃꯨꯠꯊꯣꯛꯈ꯭ꯔꯦꯅꯦ ꯅꯣꯗꯤ ꯃꯨꯠꯄ꯭ꯔꯣ
ꯑꯩꯈꯣꯏ ꯃꯩ ꯃꯨꯠꯇꯦꯗ ꯍꯧꯖꯤꯛꯄꯨꯗꯤ ꯑꯩꯈꯣꯏ ꯃꯩ ꯃꯨꯠꯇꯣꯏꯁꯤꯅꯅꯦ ꯅꯨꯡꯗꯥꯡꯒꯤ ꯄꯨꯡ ꯃꯥꯄꯟ ꯁ꯭ꯋꯥꯏ ꯃꯨꯠꯈ꯭ꯔꯅꯤ ꯇꯔꯥꯃꯥꯊꯣꯏ ꯇꯔꯥ ꯃꯈꯥꯏ ꯆꯥꯏꯐꯧ ꯃꯨꯠꯄ ꯑꯗꯨꯝ ꯑꯗꯨꯝ ꯇꯣꯏꯔꯦ ꯍꯥꯏꯇꯥꯔꯦ ꯅꯣꯡꯐꯥꯗꯨꯒꯤ ꯑꯣꯏꯗ꯭ꯔꯦꯔꯤꯕꯀꯣ ꯉꯥꯁꯤꯁꯨ ꯑꯗꯨꯃꯥꯏꯅ ꯃꯠꯀꯅꯤ ꯍꯥꯏꯔꯤ ꯀꯩꯒꯤꯅꯣ ꯈꯪꯗꯦ
ꯑꯩꯈꯣꯏꯁꯨ ꯉꯥꯏꯍꯥꯡꯈꯣꯏꯗꯤ ꯅꯨꯡꯊꯤꯟꯗꯤ ꯃꯨꯠꯇꯕꯅꯤ ꯉꯁꯤ ꯃꯨꯠꯂꯦ ꯑꯗꯨꯒ ꯍꯧꯖꯤꯛꯇ ꯑꯃꯨꯛ ꯅꯣꯡꯁꯨ ꯑꯃꯨꯛ ꯆꯨꯕ ꯍꯧꯔꯦ ꯇꯧꯔꯤꯁꯤ ꯑꯃꯨꯛ ꯎꯝ ꯅꯨꯡꯁꯥ ꯊꯣꯛꯑꯝꯃꯤꯅꯤ ꯍꯧꯖꯤꯛꯇ ꯑꯗꯨꯕꯨ ꯅꯣꯡ ꯆꯨꯈ꯭ꯔꯦ
ꯏꯤꯡꯗꯣꯏꯅꯦ
ꯎ ꯏꯪꯕꯗꯤ ꯏꯪꯕ ꯑꯩꯈꯣꯏꯗꯤ ꯊꯕꯛ ꯁꯨꯔꯤꯕꯅꯤꯅ ꯅꯣꯡ ꯆꯨꯕꯗꯨꯗꯤ ꯑꯩꯈꯣꯏꯗꯗꯤ ꯀꯥꯟꯅꯗꯦꯗꯅ ꯑꯗꯨꯒꯤ ꯋꯥꯅꯤ
ꯅꯪ ꯀꯩꯇꯧ ꯀꯩ ꯁꯨꯔꯤꯅꯣ ꯍꯧꯖꯤꯛ
ꯑ ꯀꯩꯅꯣ ꯑ ꯈꯣꯏꯒꯤ ꯄꯤꯂꯔ ꯃꯈꯣꯡꯗꯣ ꯌꯨꯝꯕꯤ ꯃꯈꯣꯡꯗꯣ ꯑꯗꯨ ꯍꯩꯅꯅꯕꯒꯤ ꯅꯥꯀꯟ ꯅꯥꯀꯟꯗ ꯉꯥꯛꯅꯕ ꯎꯄꯥꯛ ꯆꯜꯂꯤꯌꯦ ꯏꯃꯨꯡꯖꯦ ꯄꯨꯔꯥ ꯁꯨꯔꯨꯝꯒ ꯆꯞ ꯃꯥꯟꯅꯩꯨ ꯌꯦꯉꯨꯅꯦ
ꯅꯣꯏ ꯑꯃ ꯃꯅꯤꯡꯒꯤꯅ ꯅꯍꯥꯟ ꯇꯧꯈꯥꯏꯍꯧꯕꯗꯨꯗꯤ ꯑꯗꯨꯗꯤ ꯑꯗꯨꯝ ꯊꯝꯃꯤꯔꯣ ꯀꯃꯥꯏꯅ ꯇꯧꯔꯒꯦ ꯅꯣꯏ ꯀꯩꯅꯣ ꯅꯣꯏ ꯅꯣꯏꯗꯥ ꯍꯣꯏ ꯅꯣꯏꯗꯤ ꯇꯝꯃꯣꯏ ꯃꯣꯏ ꯐꯃꯨꯡ ꯀꯩꯀꯩ ꯊꯥꯐꯝ ꯑꯃ ꯑꯣꯏꯔꯝꯕꯗꯣ
ꯑꯗꯨꯒꯤ ꯖꯒꯥꯗꯨꯅꯤ ꯍꯧꯖꯤꯛ ꯆꯠꯂꯤꯁꯦ ꯃꯈꯣꯡ ꯍꯩ ꯃꯈꯣꯡ ꯊꯥꯗꯕ ꯂꯣꯏꯈꯒꯔꯦ ꯑꯗꯨ ꯃꯊꯛꯀꯤ ꯚꯤꯟ ꯃꯊꯛꯀꯤ ꯚꯤꯝꯗꯣ ꯍꯩꯅꯅꯕꯒꯤ ꯌꯣꯠ ꯁꯥꯕ ꯂꯣꯏꯔꯦ ꯑꯗꯨꯗꯨꯒꯤ ꯚꯤꯝꯗꯨꯒꯤ ꯃꯥꯒꯤ ꯚꯤꯝꯗꯨꯗ ꯚꯤꯝ ꯑꯣꯏꯔꯛ ꯅꯕ ꯁꯦꯝꯅꯕ ꯍꯣꯠꯅꯕꯗ ꯎꯄꯥꯛꯅ ꯅꯥꯀꯟ ꯅꯥꯀꯟ ꯃꯔꯤꯁꯦ ꯅꯥꯀꯟ ꯃꯔꯤꯖꯦ ꯎꯄꯥꯛꯅ ꯂꯣꯏ ꯈꯥꯖꯤꯟꯗꯣꯏꯅꯤ ꯑꯗꯨꯒꯤ ꯃꯊꯛꯇꯨꯗ ꯁꯤ ꯀꯩꯅꯣꯒ ꯂꯩꯉꯣꯏꯒ ꯕꯤꯂꯥꯝꯄꯥꯇꯤꯒ ꯇꯣꯠꯂꯒ ꯊꯥꯗꯔꯛꯀꯗꯣꯏꯅꯤꯗꯅ ꯅꯨꯡꯒ ꯑꯗꯨ ꯊꯥꯗꯅꯕ ꯑꯗꯨꯒꯤ ꯃꯐꯝꯗꯨꯅꯦꯕ ꯍꯧꯖꯤꯛ ꯅꯨꯡꯙ ꯊꯥ ꯊꯥꯗꯅ ꯎꯄꯥꯛꯇ ꯊꯥ ꯊꯥꯗꯅ ꯁꯦꯝꯃꯤꯁꯦ
ꯑꯣ ꯑꯗꯨ ꯀꯩꯅꯣ ꯇꯧꯔꯗꯤ ꯑꯗꯨꯅ ꯑꯃꯨꯛ ꯇꯣꯉꯥꯟꯅ ꯀꯥ ꯑꯃ ꯑꯣꯏꯗ ꯅꯒꯤ ꯑꯩꯗꯤ ꯅꯍꯥꯟ ꯅꯣꯏꯒꯤ ꯁꯥꯎꯕ ꯄꯔꯦꯡꯗꯨꯒ ꯑꯗꯨꯏꯗꯨꯅ ꯑꯃꯨꯛ ꯈꯤꯇꯪ ꯇꯣꯉꯥꯟꯕꯩ ꯀꯥ ꯑꯃ ꯑꯣꯏꯊꯣꯛꯑꯦꯗꯅ ꯑꯗꯨ ꯇꯣꯉꯥꯟꯅ ꯀꯥ ꯑꯃ ꯑꯣꯏꯗꯣꯏꯕꯤꯔꯣ ꯑꯗꯨꯅ ꯇꯣꯉꯥꯟꯅ ꯑꯃꯨꯛ ꯊꯥꯗꯩꯗꯨꯅ
ꯅꯠꯇꯦ ꯍꯣꯏ ꯀꯥꯕꯨꯗꯤ ꯀꯥ ꯑꯃ ꯑꯣꯏꯔꯛꯀꯗꯣꯏꯅꯦ ꯑꯗꯨꯒ ꯌꯨꯝꯗꯤ ꯄꯨꯂꯞ ꯑꯣꯏꯅ ꯁꯝꯅꯗꯣꯏꯅꯤ ꯀꯩꯅꯣ ꯌꯨꯝ ꯁꯝꯅꯗꯕ ꯌꯥꯗꯦ ꯂꯣꯏ ꯁꯝꯅꯗꯣꯏꯅꯤ
ꯑꯗꯨꯏ ꯃꯅꯤꯡꯒꯤ ꯀꯥꯗꯅ ꯀꯩꯀꯩ ꯑꯣꯏꯔꯛꯇꯕ ꯍꯌꯦꯡ
ꯃꯅꯤꯡ ꯀꯥꯗꯨꯅ ꯍꯌꯦꯡ ꯑꯩꯈꯣꯏꯒꯤ ꯎ ꯈꯣꯡꯍꯥꯝꯕꯝ ꯑꯗꯒꯤ ꯀꯩꯅꯣꯒꯤ ꯆꯥꯛꯈꯨꯝ ꯀꯩꯀꯥ ꯑꯣꯏꯔꯛꯀꯗꯣꯏꯅꯤ ꯁꯥꯡꯅ ꯑꯃꯨꯛ ꯑꯗꯨꯅ ꯑꯗꯨꯁꯨ ꯑꯃꯨꯛ ꯁꯝꯃꯛꯀꯗꯣꯏꯅꯤ ꯃꯅꯤꯡꯗꯨꯗ ꯑꯗꯨꯏ ꯃꯈꯣꯡ ꯊꯥꯗꯕꯗ ꯋꯥꯠꯂꯤ ꯑꯗꯨꯁꯨ ꯑꯃꯨ
ꯑꯣ ꯅꯣꯏꯁꯦ ꯃꯊꯣꯟ ꯀꯌꯥ ꯁꯥꯗꯣꯏꯅꯣ
ꯃꯊꯣꯟꯁꯦ ꯃꯊꯣꯟ ꯑꯍꯨꯝ ꯃꯔꯤꯒꯨꯝꯕꯒꯤ ꯄ꯭ꯂꯥꯟꯅꯦꯕ ꯄ꯭ꯂꯥꯟ ꯇꯧꯕꯕꯨꯗꯤ ꯌꯣꯠꯁꯦ ꯑꯩꯈꯣꯏꯒꯤ ꯍꯥꯞꯄꯤꯕ ꯌꯣꯠꯁꯦ ꯃꯊꯣꯟ ꯑꯍꯨꯝ ꯃꯔꯤ ꯁꯥꯕ ꯌꯥꯕꯒꯤ ꯄꯣꯠꯅꯦꯕ ꯑꯗꯨꯒ ꯑꯩꯈꯣꯏꯅ ꯍꯧꯖꯤꯛ ꯍꯧꯖꯤꯛꯀꯤꯗꯤ ꯑꯣꯏꯅꯗꯤ ꯁꯥꯇ ꯑꯃꯝꯇꯪ ꯍꯩꯖꯤꯜꯂꯒ ꯍꯥꯟꯅ ꯂꯩꯕ ꯌꯥꯅꯅꯕꯒꯤ ꯂꯩꯈꯤꯁꯦꯅ ꯁꯦꯝꯕꯅꯦꯕ ꯍꯧꯖꯤꯛꯇꯤ ꯀꯗꯥꯏꯗꯒꯤ ꯃꯊꯣꯏ ꯃꯌꯥꯝꯗ ꯂꯣꯡ ꯉꯝꯄꯣꯟꯇꯦ ꯍꯌꯦꯡ ꯑꯩꯈꯣꯏꯅ ꯉꯝꯃꯀꯥꯟꯗ ꯄꯩꯁꯥ ꯀꯣꯝꯕ ꯀꯥꯟꯗ ꯑꯃꯨꯛ ꯍꯥꯞꯀꯠꯄ ꯌꯥꯏꯔꯤꯗꯅ ꯑꯗꯨꯒꯤ ꯍꯥꯟꯅ ꯁꯦꯝꯍꯧꯕ ꯋꯥꯟꯅꯤꯗ ꯃꯈꯣꯡꯗ
ꯅꯪꯅ ꯀꯌꯥ ꯁꯨꯕ ꯃꯊꯣꯟꯗ ꯂꯩꯗꯣꯏꯕ
ꯑꯩꯒꯤ ꯂꯩꯕꯒꯤꯗꯤ ꯑꯩꯒꯤꯗꯤꯥ ꯃꯇꯣꯟꯅꯒ ꯀꯥꯈꯠꯂꯒ ꯂꯩꯅꯤꯡꯗꯦꯗ ꯑꯩꯈꯣꯏꯗꯤ ꯀꯥꯈꯠ ꯀꯨꯝꯊꯥ ꯗꯨꯅꯥ ꯍꯦꯟ ꯇꯜꯂꯦ
ꯑꯩꯗꯤ ꯃꯇ‌ꯣꯟꯗ ꯂꯩꯅꯤꯡꯉꯤ
ꯑꯩ ꯂꯩꯅꯤꯡꯗꯦ ꯑꯩ ꯈ꯭ꯋꯥꯏ ꯃꯈꯥꯗ ꯑꯣꯏꯔꯁꯨ ꯌꯥꯏ ꯅꯠꯇ꯭ꯔꯒꯅ ꯑꯍꯥꯟꯕꯒꯤ ꯑꯍꯥꯟꯕꯒꯤ ꯃꯊꯣꯟꯗꯨꯗ ꯂꯩꯔꯁꯨ ꯌꯥꯏ ꯑꯗꯨꯃꯥꯏꯅ ꯂꯩꯅꯤꯡꯉꯦ ꯑꯗꯨꯒ ꯌꯥꯝꯅꯒ ꯀꯥꯈꯠꯇꯅ ꯑꯃꯊꯣꯟ ꯑꯅꯤ ꯑꯍꯨꯝꯒ ꯇꯧꯔꯒ ꯀꯥꯔꯒ ꯂꯩꯕꯗꯣ ꯑꯗꯨꯒꯨꯝꯕꯗꯤ ꯇꯜꯂꯤ ꯀꯥꯈꯠ ꯀꯨꯨꯝꯗꯅ ꯍ‌ꯦꯟꯅ ꯋꯥꯔ‌ꯦ
ꯂꯦꯞ ꯄꯥꯜꯂꯣ ꯀꯩꯅꯣ
ꯀꯔꯥꯏꯗꯦ ꯂꯦꯞ ꯅ‌ꯣꯗ ꯄꯩꯁꯥ ꯁꯦꯟꯊꯣꯛ ꯂꯝꯕꯤ ꯃꯇꯥꯁꯤ ꯂꯤꯞ ꯄꯥꯟꯕ ꯀꯥꯏꯅ
ꯑꯩ ꯃꯊꯛꯇ ꯂꯩꯔꯒ ꯃꯊꯛꯀꯤ ꯀꯩ ꯍꯥꯏꯅꯤ ꯏꯪꯅ ꯆꯤꯛꯅ ꯑꯗꯩ ꯃꯌꯥꯝꯒꯤ ꯌꯨꯝꯗꯩ ꯈꯪꯗꯦ ꯆꯤꯡ ꯃꯥꯟꯗꯩ ꯈꯪꯗꯦ ꯑꯗꯨꯨꯃꯥꯏꯅ ꯌꯦꯡꯉꯒ ꯑꯗ ꯑꯩꯒꯤ ꯍꯦꯛ ꯃꯊꯛꯀꯤ ꯃꯊꯛꯇꯨꯅ ꯑꯃꯨꯛ ꯑꯩꯈꯣꯏꯒꯤ ꯅꯨꯡꯁꯥꯏ ꯌꯥꯏꯐꯝꯒꯨꯝꯕ ꯀꯩꯒꯨꯝꯕ ꯂꯩꯔꯒ ꯂꯩꯗꯨ ꯄꯥꯝꯃꯤꯕ ꯅꯠꯇꯕꯤꯗ ꯀꯗꯨꯝ ꯁꯨꯖꯜꯂꯒ ꯀꯥꯗ ꯅꯣꯏꯗꯤ ꯃꯊꯪ ꯃꯊ ꯁꯥꯒꯠꯈ꯭ꯔꯃꯤꯅ ꯅꯨꯡꯁꯥ ꯌꯥꯏꯕꯝ ꯃꯌꯥꯝꯁꯨ ꯂꯩꯔꯔꯣꯏ ꯑꯗꯩ ꯊꯑꯣꯏꯅ ꯅꯨꯡꯁꯥꯏ ꯌꯥꯏꯕꯩ ꯀꯥꯕꯗꯣ ꯀꯥꯟꯅꯗꯅꯕ ꯑꯗꯨꯝ ꯃꯊꯛꯇꯨꯗ ꯀꯩꯒꯤꯗꯅꯣ ꯍꯧꯖꯤꯛꯀꯥꯟꯗꯤ ꯍꯩ ꯂꯩꯁꯨ ꯌꯥꯝ ꯊꯥꯅꯤꯅꯀꯣ ꯑꯗꯨ ꯑꯋꯥ ꯄꯊꯥꯕꯝ ꯑꯣꯏꯐꯝ ꯑꯗꯒꯤ ꯃꯤꯌꯥꯝꯒꯤ ꯌꯦꯡꯕꯝ ꯑꯗꯨꯃꯥꯏ ꯑꯣꯏꯕꯗꯣ ꯄꯥꯝꯕ ꯍꯥꯏꯇꯥꯔꯦꯀꯣ ꯂꯣꯏꯟ ꯎꯕꯗꯣ ꯑꯗꯨꯒꯤ ꯋꯥꯅꯤꯗ
ꯍꯣꯏ ꯑꯗꯨꯕꯨꯗꯤ ꯑꯩꯈꯣꯏꯒꯁꯨ ꯅꯥꯀꯟ ꯅꯥꯀꯟꯗ ꯑꯗꯨꯝ ꯅꯨꯡꯁꯥ ꯌꯟꯅꯕ ꯈꯣꯠꯅꯕ ꯑꯗꯨꯝ ꯍꯥꯞꯅꯤꯗ ꯑꯗꯨꯃꯥꯏꯟꯇꯧ ꯑꯗꯩ ꯂꯩꯁꯨꯀꯥ ꯁꯦꯝꯕꯗꯨꯗ ꯑꯩ ꯂꯩꯁꯨ ꯊꯥꯕ ꯄꯥꯝꯖꯕꯅꯤꯅꯀꯣ ꯑꯗꯨꯝ ꯂꯩꯁꯨꯒꯤꯁꯨ ꯖꯒꯥ ꯑꯗꯨꯝ ꯑꯩꯅ ꯊꯣꯛꯄ ꯑꯗꯨꯝ ꯁꯦꯝꯃꯛꯀꯅꯦꯕ ꯑꯗꯨꯒꯤ ꯑꯗꯨꯃꯥꯏꯅ ꯎꯝ ꯀꯩ ꯍꯥꯏꯅꯤ ꯏꯃꯨꯡꯗ ꯀꯩꯗ ꯂꯩꯒ ꯌꯥꯝ ꯊꯥꯕꯗꯨ ꯌꯥꯝ ꯄꯥꯝꯃꯤꯕ ꯑꯩꯗꯤ ꯑꯗꯨꯒꯤꯗꯃꯛꯇꯅꯤ ꯑꯩꯅ ꯍꯧꯖꯤꯛ ꯂꯩ ꯀꯩꯀꯥ ꯁꯦꯝꯒꯠꯂꯤ ꯃꯌꯥꯝꯁꯨ ꯍꯌꯦꯡ ꯂꯣꯏꯁꯤꯜꯂꯛꯑꯀꯥꯟꯗ ꯇꯛ ꯇꯛ ꯊꯥꯡꯖꯟ ꯌꯥꯅꯕ ꯍꯥꯏꯅ
ꯌꯥꯝ ꯐꯖꯕ ꯑꯝꯗꯤ ꯑꯣꯏꯗꯣꯏ ꯃꯥꯜꯂꯦꯀꯣ
ꯐꯖꯗꯣꯏꯅꯦ ꯑꯩꯅ ꯐꯖꯅ ꯁꯦꯝꯃꯛꯀꯗꯣꯏꯅꯦ ꯐꯖꯕ ꯃꯤꯟꯁ ꯀꯩꯅꯣꯅꯤꯅ ꯐꯖꯕ ꯍꯥꯏꯕꯗꯤ ꯇꯔꯨ ꯇꯅꯥꯟꯅ ꯂꯩꯔꯒꯗꯤ ꯄꯣꯠ ꯈꯨꯗꯤꯡꯃꯛꯁꯤ ꯂꯣꯏ ꯐꯖꯗ꯭ꯔꯣ ꯌꯨꯝ ꯐꯅꯌꯥꯝ ꯐꯖꯕ ꯑꯝ ꯑꯣꯏꯁꯅꯨꯅꯦ ꯏꯃꯨꯡꯗ ꯐꯨꯡꯀꯥꯡꯀꯣꯛ ꯆꯥꯒꯦ ꯆꯈꯥꯏꯔꯒ ꯊꯝꯃꯣꯅꯦ ꯏꯃ‌ꯣ ꯃꯣꯠꯀꯩ ꯃꯥꯏ ꯑꯃꯥꯏꯒꯤ ꯐꯖꯕꯗꯣ ꯀꯩꯅꯣꯕ ꯃꯒꯨꯟ ꯌꯥꯎꯗꯦꯕ ꯊꯤꯗ꯭ꯔꯒꯁꯨ ꯇꯅꯥꯟ ꯇꯅꯥꯟꯅ ꯊꯝꯕꯗꯨꯅꯦ ꯑꯁ ꯐꯖꯩ ꯏꯃꯣꯏ ꯏꯃꯨꯡꯁꯦ ꯅꯥꯜꯂꯤꯍꯦꯅ ꯍꯥꯏꯗꯣ ꯑꯗꯨꯅꯤꯗ ꯌꯨꯝ ꯐꯖꯕꯅ ꯐꯖꯕ ꯉꯥꯛꯇ ꯅꯠꯇꯦꯗ
ꯍ‌ꯣꯏ ꯌꯥꯝ ꯆꯨꯝꯃꯦ ꯑꯗꯣ
ꯍꯣꯏꯗ ꯌꯥꯝ ꯅꯣꯡꯁꯖꯨ ꯆꯨꯔꯛꯏ ꯏꯁꯤꯡ ꯍꯥꯏꯈꯤꯕꯁꯤ ꯏꯁꯤꯡꯁꯤ ꯑꯃꯨꯛ ꯂꯥꯛꯁꯜꯂꯛꯑꯦ ꯅꯣꯡ ꯃꯔꯛꯁꯤꯗ
ꯅꯣꯏ ꯏꯁꯤꯡꯁꯦ ꯀꯃꯥꯏꯅ ꯇꯧꯔꯤꯅꯣ ꯑꯗꯨꯝ ꯂꯩꯔꯤꯔꯥ ꯌꯥꯝ ꯂꯩꯔꯦ ꯅꯨꯡꯇꯤꯒꯤ
ꯅꯨꯃꯤꯠ ꯅꯤꯅꯤ ꯅꯤꯅꯤ ꯈꯨꯗꯤꯡꯒꯤ ꯂꯩ ꯅꯨꯡꯇꯤꯒꯤꯗꯤ ꯂꯩꯗ‌ꯦ ꯉꯁꯤ ꯂꯩꯗꯣꯏꯁꯤꯅꯅꯦ ꯍꯌꯦꯡꯒ ꯍꯪꯆꯤꯠꯀ ꯑꯃꯨꯛ ꯁꯤꯖꯤꯟꯅꯔꯅꯤꯕꯀꯣ ꯃꯊꯪ ꯑꯃꯨꯛ ꯂꯩꯔꯅꯤ
ꯂꯨꯄꯥ ꯀꯌꯥ ꯀꯌꯥꯃꯨꯛ ꯂꯩꯕꯗ
ꯏꯁꯤꯡ ꯂꯤꯇꯔ ꯆꯥꯝꯉꯥꯗ ꯂꯨꯄꯥ ꯆꯥꯝ ꯌꯥꯡꯈꯩ ꯆꯥꯝ ꯌꯥꯡꯈꯩ
ꯑꯁ ꯌꯥꯝ ꯇꯥꯡꯉꯦ ꯑꯗꯨꯏ ꯍꯥꯏꯔꯗꯤ ꯑꯩꯈꯣꯏꯗꯤ ꯌꯥꯝ ꯐꯩ ꯏꯁꯤꯡ ꯂꯩꯅꯗꯦ ꯅꯣꯏꯒꯤ ꯄꯨꯈ꯭ꯔꯤ ꯆꯧ ꯀꯩꯀꯩ ꯂꯩꯕꯗꯨꯗꯤ ꯃꯗꯨꯏ ꯃꯣꯏꯗ ꯏꯁꯤꯡ ꯀꯩꯀꯩ ꯆꯤꯡꯉꯒ ꯄꯥꯏꯞ ꯇꯤꯡꯉꯒ ꯆꯤꯡꯕ ꯈꯣꯠꯄ ꯁꯤꯅ ꯑꯗꯨ ꯌꯥꯗꯕ ꯑꯃ ꯑꯗꯨ ꯁꯤꯖꯤꯟꯅꯔꯝꯅꯤꯗ
ꯃꯅꯥꯛ ꯅꯛꯄ ꯃꯣꯏ ꯈꯔꯗꯤ ꯑꯗꯨꯝ ꯁꯤꯖꯤꯟꯅꯩꯗ ꯑꯗꯣ ꯑꯩꯈꯣꯏꯗꯤ ꯑꯗꯨꯝ ꯎ ꯑꯗꯨ ꯇꯥꯅ ꯆꯤꯡꯒꯨꯝꯕꯗꯨꯗꯤ ꯄꯥꯏꯌꯦꯞꯁꯨ ꯌꯥꯝ ꯌꯥꯝꯃꯅꯤ꯫ ꯑꯗꯨꯒꯤ ꯄꯨꯊꯣꯛ ꯄꯨꯁꯤꯟ ꯃꯐꯝꯁꯨ ꯆꯥꯗꯦꯗꯅ ꯑꯗꯒꯤ ꯁꯣꯔꯣꯛꯇꯣ ꯑꯃꯨꯛ ꯇꯧꯕ ꯑꯃ ꯗꯔꯀꯥꯔ ꯂꯩꯗꯅꯀꯣ ꯑꯗꯨ ꯑꯗꯨꯅ ꯍꯦꯟꯅꯥꯛ ꯑꯩꯈꯣꯏꯗ ꯖꯥꯟꯖꯥꯅ ꯑꯣꯏꯔꯅꯤ꯫ ꯑꯗꯨꯝ ꯁꯣꯛꯄꯕꯨꯗꯤ ꯌꯥꯏꯗ ꯑꯗꯨ ꯁꯣꯛꯄꯗꯨꯗꯤ ꯑꯗꯨꯝ ꯇꯟꯗ꯭ꯔꯣ ꯀꯌꯥꯝ ꯁꯣꯛꯎꯗꯣꯔꯤꯒꯦ ꯑꯗꯨꯅ ꯋꯥꯕꯅ ꯍ‌ꯦꯟꯅ ꯍꯦꯟꯗꯧꯗꯣ ꯑꯗꯨꯒꯤ ꯇꯟꯕ꯫
ꯅꯣꯏꯁꯤꯗꯤ ꯑꯥ ꯃꯄꯥꯜ ꯂꯝꯗ ꯇꯧꯒꯗꯕ ꯃꯑꯣꯡ ꯃꯇꯧꯗꯨꯅꯤ ꯅꯣꯏꯅ ꯇꯧꯔꯤꯁꯤꯗꯤ ꯅꯣꯏ ꯃꯐꯝꯗꯨꯕꯨꯕ
ꯑꯗꯒꯤ ꯃꯤꯗꯤ ꯑꯗꯨꯝ ꯁꯣꯛꯑ ꯄꯨꯈ꯭ꯔꯤꯆꯧꯕꯗ ꯑꯗꯨꯝ ꯆꯠꯂꯒ ꯃꯐꯤ ꯃꯔꯣꯟ ꯁꯨꯕ ꯈꯣꯠꯄ ꯑꯗꯨꯝ ꯌꯥꯏꯑꯦꯕꯀꯣ ꯑꯗꯣ ꯏꯁꯤꯡ ꯃꯅꯨꯡꯗꯕꯨꯗꯤ ꯁꯨ ꯁꯨꯖꯤꯟꯕ ꯌꯥꯗꯦꯕ ꯑꯩꯈꯣꯏꯒꯤꯁꯨ ꯏꯔꯨꯖꯁꯝꯕꯁꯨ ꯌꯥꯗꯦꯕꯀꯣ ꯑꯗꯨꯒ ꯀꯩꯅꯣ ꯇꯧꯕꯗꯤ ꯎꯨꯝ ꯑꯗꯨꯝ ꯃꯌꯥꯝ ꯃꯌꯥꯝ ꯆꯠꯂꯒ ꯑꯗꯨꯝ ꯐꯤꯔꯣꯟꯜ ꯐꯔꯥꯡ ꯑꯗꯨꯝ ꯁꯨꯅꯕ ꯍꯣꯠꯅꯕꯗꯤ ꯑꯗꯨꯝ ꯇꯧꯅꯩꯌꯦꯑꯕ ꯄꯨꯣꯛ꯭ꯀꯤ ꯏꯄꯥꯟꯗ ꯐꯤ ꯁꯨꯐꯝ ꯇꯣꯉꯥꯟ ꯇꯣꯉꯥꯟꯅ ꯑꯗꯨꯝ ꯂꯩꯌꯦꯕ ꯑꯗꯩ ꯏꯔꯨꯖꯁꯟꯕ ꯈꯣꯠꯆꯟꯕꯗꯤ ꯌꯥꯗꯕ
ꯍꯣꯏꯅꯤ ꯑꯗꯨꯅ ꯏꯁꯤꯡ ꯍꯥꯡꯝꯕꯗꯨ ꯁꯤꯖꯤꯟꯅꯉꯥꯏ ꯈꯔ ꯂꯩꯔꯗꯤ ꯐꯒꯗꯕꯅꯦꯕ ꯑꯗꯨꯅꯤ
ꯑꯗꯨꯅꯤ ꯄꯨꯈ꯭ꯔꯤ ꯂꯩꯇꯕꯁꯦ ꯌꯥꯝ ꯅꯨꯡꯉꯥꯏꯇꯦꯗ
ꯑꯩꯈꯣꯏꯗꯤ ꯑꯃꯨꯛꯁꯤ ꯄꯨꯈ꯭ꯔꯤꯗꯒꯤ ꯑꯗꯒꯤ ꯍꯦꯟꯄꯝꯁꯨ ꯂꯩꯕꯅꯤꯅ ꯍꯦꯟꯄꯝꯗꯩ ꯁꯤꯖꯤꯟꯅꯔꯦ ꯑꯗꯣ ꯈꯔ ꯑꯃꯗꯤ ꯑꯗꯨꯝ ꯍꯦꯟꯐꯝ ꯂꯩꯇꯕ ꯃꯈꯩꯗꯤ ꯑꯩꯈꯣꯏꯗꯤ ꯄꯨꯈ꯭ꯔꯤꯗ ꯑꯗꯨꯝ ꯄꯥꯏꯞ ꯀꯀꯩ ꯐꯨꯝꯃꯒ ꯀꯣ ꯌꯨꯝꯗ ꯍꯦꯟꯄꯝ ꯃꯆꯥ ꯑꯃ ꯍꯥꯏꯗꯤ ꯍꯦꯟꯄꯝꯕꯨ ꯄꯥꯜꯂꯁꯨ ꯑꯃꯕꯨ ꯄꯥꯜꯂꯁꯨ ꯑꯗꯨꯃꯥꯏꯅ ꯇꯧꯔ ꯁꯤꯖꯤꯟꯅꯕꯗꯣ ꯑꯗꯨꯃꯥꯏꯅ ꯂꯣꯏꯅ ꯇꯧꯋꯦ ꯂꯩꯀꯥꯏꯒꯤ ꯄꯨꯈ꯭ꯔꯤ ꯂꯩꯕꯗꯒꯤꯅꯤꯅ ꯑꯗꯨꯗꯒꯤ ꯄꯨꯈ꯭ꯔꯤꯗꯩ ꯑꯌꯥꯝꯕ ꯑꯗꯨꯝ ꯂꯣꯏ ꯂꯧ ꯂꯧꯅꯕꯗꯣ ꯑꯗꯨꯃꯥꯏꯅ ꯇꯧꯋꯦ ꯊꯥꯒꯤ ꯂꯨꯄꯥ ꯆꯥꯝ ꯌꯥꯡꯈꯩ ꯆꯅꯤ ꯌꯥꯝꯃꯕꯗ ꯆꯅꯤꯃꯥ ꯉꯥꯏ ꯃꯥꯏ ꯈꯔ ꯊꯤꯕꯤꯈ꯭ꯔꯅꯤ ꯑꯗꯨꯗꯤ ꯀꯣꯝꯃꯦꯅꯀꯣ ꯊꯥꯒꯤ ꯊꯤꯕ ꯑꯣꯏꯕꯅꯤꯅ
ꯑꯗꯨꯅꯤ ꯇꯣꯇꯤꯁꯤꯅ ꯑꯃꯨꯛ ꯆꯥꯡ ꯅꯥꯏꯅ ꯇꯥꯕꯤꯔꯗꯤ ꯐꯕ ꯇꯣꯇꯤ ꯇꯥꯔꯤꯅꯦꯅ ꯇꯧꯔꯤꯁꯤꯅ ꯑꯃꯨꯛ ꯏꯁꯤꯡꯗ ꯍꯧꯔꯛꯄꯗ ꯏꯁꯤꯡ ꯑꯅꯩꯕ ꯃꯌꯥꯝ ꯊꯥꯔꯛꯑꯅꯤ ꯏꯁꯤꯡ ꯑꯅꯩꯕ ꯏꯁꯤꯡ ꯑꯅꯩꯕꯅ ꯆꯨꯝꯅ ꯅꯩꯕ ꯅꯠꯇꯦ ꯅꯝꯊꯤꯕ ꯑꯃꯒ ꯂꯣꯏꯅꯅ ꯊꯥꯔꯛꯇꯣꯏꯅꯦꯕꯀꯣ ꯈꯣꯡꯕꯥꯟꯅ ꯋꯥ ꯋꯥ ꯋꯥ ꯅꯝꯕ ꯑꯃ ꯊꯥꯔꯛꯑꯅꯤꯀꯣ ꯑꯗꯒꯤ ꯑꯃꯨꯛ ꯃꯌꯥꯏ ꯃꯌꯥꯏ ꯆꯟꯖꯜꯅꯛꯄ ꯑꯗꯨꯋꯥꯏꯗꯨꯗ ꯏꯁꯤꯡꯁꯦ ꯈꯔ ꯑꯃꯨꯛ ꯐꯔꯛꯑꯅꯤꯀꯣ ꯑꯗꯒꯤꯗꯤ ꯐꯔꯛꯑꯦꯅ ꯑꯃꯨꯛ ꯌꯥꯔꯅꯤ ꯑꯗꯩ ꯂꯣꯏꯔꯝꯗꯥꯏ ꯑꯁ꯭ꯋꯥꯏꯖꯤꯗ ꯃꯩ ꯀꯩꯅꯣ ꯑꯩꯈꯣꯏꯒꯤ ꯃꯇꯝ ꯌꯧꯁꯤꯜꯂꯛꯄꯒꯤ ꯏꯁꯤꯡ ꯇꯠꯂꯝꯗꯥꯏ ꯁ꯭ꯋꯥꯏꯁꯤꯗ ꯑꯃꯨꯛ ꯏꯁꯤꯡꯗꯣ ꯅꯝꯊꯤꯕ ꯑꯃ ꯊꯥꯔꯛꯑꯅꯤ ꯃꯔꯛ ꯈꯛꯇꯪꯅꯤ ꯈꯣꯠꯅ ꯌꯥꯕ ꯐꯪꯍꯧꯗꯣꯏꯁꯦ ꯑꯗꯨꯅꯅ ꯑꯗꯨꯒꯤ ꯏꯁꯤꯡꯗꯨꯗꯤ ꯑꯩꯈꯣꯏꯅ ꯏꯔꯨꯖ ꯃꯥꯏꯊꯕ ꯁꯤꯖꯤꯟꯅꯗꯦꯕ ꯐꯤꯖꯨ ꯐꯤꯖꯥꯝꯕ ꯀꯣꯜ ꯂꯤꯛ ꯆꯥꯝꯕ ꯈꯣꯠꯄ ꯑꯣꯏꯅ ꯁꯤꯖꯤꯟꯅꯩꯌꯦꯕ ꯇꯟꯗꯅ ꯑꯗꯨꯗꯨꯅ ꯑꯩꯈꯣꯏꯅ ꯏꯁꯤꯡ ꯑꯗꯨꯝ ꯂꯩꯔ ꯂꯩꯔ ꯏꯔꯨꯖꯕꯩ ꯑꯣꯏꯔꯤꯁꯦ
ꯀꯣꯜ ꯂꯤꯛ ꯆꯥꯕꯅ ꯍꯦꯟꯅ ꯇꯟꯒꯦꯔꯥ ꯏꯁꯤꯡ ꯑꯃꯣꯠꯄꯗꯨꯅ ꯍꯦꯟꯅ ꯍꯥꯏꯕꯗꯤ ꯀꯣꯜ ꯂꯤꯛ ꯆꯥꯝꯃꯦ ꯄꯨꯈꯝ ꯀꯩ ꯂꫭꯏ
ꯑꯩꯈꯣꯏꯅ ꯑꯃꯨꯛ ꯆꯥꯔꯝꯗꯥꯏ ꯊꯛꯑꯝꯗꯥꯏꯗ ꯏꯁꯤꯡ ꯑꯐꯕꯅ ꯇꯦꯡꯊꯣꯛꯏꯗꯅ ꯑꯗꯨꯗꯤ ꯀꯔꯤꯝ ꯈꯟꯗꯕꯩ ꯋꯥꯅꯤꯍꯦ ꯀꯣꯜ ꯂꯤꯛ ꯆꯥꯝꯕ ꯍꯥꯏꯅ ꯆꯥꯝꯕ ꯊꯝꯈ꯭ꯔꯒ ꯑꯗꯨꯝ ꯑꯗꯨꯅ ꯑꯗꯨꯝ ꯆꯁꯤꯟ ꯆꯥꯁꯟꯕ ꯅꯠꯇꯦ ꯑꯩꯈꯣꯏ ꯆꯥꯔꯝꯗꯥꯏ ꯊꯥꯗꯥꯏ ꯂꯣꯏ ꯇꯦꯡꯉꯤ ꯉꯥꯛꯇꯅꯤ꯫
ꯍꯣꯏ ꯑꯗꯨꯗꯤ ꯐꯩ ꯍꯥꯏꯇꯥꯔꯗꯤ ꯅꯪꯅ ꯍꯥꯏꯕꯗꯨꯗꯤ ꯅꯨꯡꯉꯥꯏꯇꯕꯩ ꯋꯥꯥꯟꯗꯅ ꯑꯇꯣꯞꯄꯗꯅꯦ ꯈꯣꯏ ꯐꯤ ꯂꯣꯟ ꯁꯨꯕ ꯈꯣꯠꯄ ꯑꯗꯨꯗꯤ ꯀꯩꯁꯨ ꯀꯥꯏꯗꯦꯕꯀꯣ ꯆꯥꯅꯕ ꯀꯩ ꯀꯩ ꯄꯨꯥꯈꯝ ꯀꯩꯀꯩ ꯆꯥꯝꯕ ꯈꯣꯠ ꯂꯄ ꯀꯣꯜ ꯂꯤꯛ ꯆꯥꯝꯕꯗꯨꯗꯤ ꯑꯃꯨꯛ ꯅꯨꯡꯉꯥꯏꯇꯦꯅ ꯀꯅꯥꯒꯨꯝꯕ ꯈꯔꯗꯤ ꯍꯥꯏꯗꯤ ꯅꯪ ꯑꯗꯨꯝ ꯄꯨꯁꯤꯜꯂꯛꯄꯒ ꯑꯗꯨꯝ ꯀꯩꯁꯨ ꯇꯦꯡꯊꯣꯛꯇꯕꯤ ꯊꯣꯛ ꯐꯠꯇꯕꯤꯗ ꯑꯗꯨꯝ ꯈꯨꯗꯛꯇ ꯌꯥꯔꯒ ꯉꯥꯏ ꯊꯛꯅꯕ ꯀꯥꯡꯕꯨ ꯑꯃꯁꯨ ꯌꯥꯎꯝ ꯌꯥꯎꯔꯝꯗꯣꯏꯅꯤꯗꯣ
ꯑꯗꯣ ꯑꯩꯈꯣꯏꯒꯤꯗꯤ ꯑꯗꯨꯝ ꯈꯪꯉꯕꯅꯤꯅꯀꯣ ꯑꯉꯥꯡꯁꯤꯡꯁꯨ ꯉꯥꯏꯔꯦ ꯑꯩꯈꯣꯏꯁꯨ ꯉꯥꯏꯔꯦ ꯑꯗꯨꯝ ꯒ꯭ꯂꯥꯁ ꯊꯝꯕꯗꯣ ꯎꯞꯁꯜꯂ ꯊꯝꯃꯒꯁꯨ ꯑꯗꯨꯝ ꯊꯛꯑꯝꯗꯥꯏꯗ ꯑꯗꯨꯝ ꯏꯁꯤꯡꯗꯣ ꯎꯝ ꯀꯩꯅꯣꯗꯒꯤ ꯎꯝ ꯑꯥ ꯏꯁꯤꯡꯗꯣ ꯖꯥꯔꯗꯒꯤ ꯍꯩꯊꯕꯗ ꯑꯗꯨꯝ ꯈꯔ ꯍꯥꯟꯅ ꯖꯣꯔ ꯖꯣꯔ ꯇꯤꯡꯊꯣꯛꯑꯦꯕ ꯑꯗꯨꯒ ꯑꯗꯨꯝ ꯌꯥꯔ ꯊꯛꯄ ꯉꯥꯛꯇꯅꯦꯕ ꯑꯗꯨꯒꯤꯗꯤ ꯀꯟ ꯆꯤꯡꯊꯅꯤꯡꯉꯥꯏ ꯂꯩꯇꯦꯕ ꯑꯩꯈꯣꯏ ꯃꯁꯥꯒꯤ ꯑꯣꯏꯅꯁꯨ ꯍꯩꯅꯗꯦꯕ ꯑꯗꯨꯝ ꯇꯦꯡꯊꯣꯛꯇ꯭ꯔꯒꯗꯤ ꯑꯐꯕꯅ ꯆꯥꯝ ꯊꯥꯗꯦ ꯍꯥꯏꯕꯗꯤ ꯁꯨꯝ ꯀꯨꯏꯅ ꯊꯝꯃꯛꯑꯕꯅꯤꯅ ꯎꯐꯨꯡ ꯃꯥꯄꯟ ꯑꯗꯨꯗꯤ ꯑꯩꯈꯣꯏꯅ ꯎꯕ ꯅꯠꯇꯦꯕꯨ ꯄꯨꯄꯥꯢ ꯄꯥꯏꯗꯣꯏꯅꯤꯅꯀꯣ ꯑꯗꯨꯒꯤ ꯑꯗꯨꯝ ꯍꯩꯅꯕꯤ ꯑꯣꯏꯅ ꯑꯗꯨꯝ ꯂꯩꯈ꯭ꯔꯦꯕ ꯑꯗꯨꯒꯤꯗꯤ
ꯍꯣ ꯍꯣꯏ ꯑꯗꯨꯗꯤ ꯈꯪꯗꯦ ꯏꯁꯤꯡꯗꯨꯗꯒꯪ ꯂꯩꯗ ꯇꯥꯔꯒꯗꯤ ꯐꯒꯗꯕꯀꯣ ꯑꯇꯣꯞ ꯑꯇꯣꯞꯄ ꯂꯩꯕ ꯑꯣꯏꯇꯥꯔꯒꯁꯨ ꯐꯔꯦ ꯐꯔꯦ ꯂꯩꯔꯣ ꯑꯗꯨꯗꯤ ꯑꯩ ꯊꯝꯒꯤꯒꯦꯀꯣ
ꯍꯣꯏ ꯍꯣꯏ ꯍꯣꯏ